ꯀꯩꯗꯧꯔꯤꯅꯣ
ꯀꯩꯁꯨ ꯇꯧꯗꯤꯌꯥ ꯅꯣꯏꯗꯤ
ꯉꯁꯤꯗꯤ ꯑꯗꯨꯝ ꯇꯨꯝꯃꯒ ꯂꯩꯌꯦꯗ
ꯑꯁ ꯅꯨꯡꯉꯥꯏꯔꯦꯅꯦ ꯑꯗꯨꯗꯤ
ꯉꯔꯥꯡ ꯕꯣꯜ ꯉꯝꯗꯕꯅꯤꯅ
ꯑꯥ ꯉꯔꯥꯡ ꯉꯝꯗꯦ ꯍꯥꯏꯅꯦ ꯅꯨꯡꯉꯥꯏꯇ
ꯑꯁ ꯑꯦꯛꯁꯇ꯭ꯔꯥ ꯃꯤꯅꯤꯠ ꯁꯤꯛꯁ ꯃꯤꯅꯤꯠ ꯄꯤꯕꯗ ꯀꯩꯅꯣꯅꯤꯅꯦ ꯨꯇꯨ ꯃꯤꯅꯤꯠꯁ ꯑꯗꯨꯋꯥꯏꯗ ꯆꯟꯕ ꯋꯥꯅꯤꯗ ꯑꯩ
ꯑꯣ ꯑꯁ ꯌꯥꯝ ꯀꯩꯅꯣ ꯇꯧꯋꯦꯗ ꯑꯣ ꯑ ꯃꯥꯒꯤ ꯐꯣꯇꯣꯁꯨ ꯑꯩ ꯎꯔꯦꯕ ꯐꯣꯇꯣ ꯊꯥꯒꯠꯄꯗꯣ ꯌꯥꯝ ꯅꯨꯡꯉꯥꯏꯇꯅ ꯀꯩꯅꯣ ꯇꯧꯋꯦ
ꯉꯔꯥꯡ ꯅꯨꯡꯗꯥꯡꯗꯤ ꯉꯝꯗꯧꯗꯤ ꯃꯥꯟꯕꯅꯤꯕ
ꯑꯣ ꯏꯁꯄꯦꯟꯗꯗꯤ ꯉꯝꯗꯤ ꯉꯝꯒꯗꯧꯕ ꯃꯥꯟꯗ꯭ꯔꯦꯗ
ꯑꯁ ꯍꯟꯗꯛ ꯍꯟꯗꯛꯀꯤ ꯆꯍꯤꯒꯤꯗꯤ ꯋꯥꯔꯜ ꯀꯞꯕꯨꯁꯦ ꯊꯥꯖꯕ ꯃꯃꯤꯡ ꯆꯟꯕꯒꯤ ꯇꯤꯝꯗꯤ ꯉꯝꯗ꯭ꯔꯗꯤ ꯐꯥꯔꯤꯁꯦ
ꯎꯝ ꯎꯝ ꯃꯥꯅ
ꯑꯔꯖꯦꯟꯇꯤꯅꯥꯁꯨ ꯂꯧꯒꯅꯨ ꯐ꯭ꯔꯥꯟꯁꯁꯨ ꯂꯧꯒꯅꯨ ꯂꯧꯒꯅꯨ ꯑꯗꯨꯒ ꯑꯇꯩ ꯑꯇꯩ ꯉꯝꯗꯕ ꯍꯥꯟꯅ ꯂꯧꯗꯕ
ꯍꯣꯏ
ꯑꯗꯨ ꯇꯤꯝꯅ ꯂꯧꯔꯗꯤ ꯐꯅꯤ
ꯒ꯭ꯌꯥꯟ ꯇꯥꯗ꯭ꯔꯦ ꯌꯥꯝ ꯇꯜꯂꯦꯗ ꯌꯦꯡꯔꯣꯏꯗ ꯑꯔꯖꯦꯟꯇꯤꯅꯥꯕꯨ
ꯑꯗꯨꯅꯦ ꯁꯤꯅꯤꯉꯥꯏꯅꯤꯅꯦ ꯁꯞꯄꯣꯔꯠ ꯁꯞꯄꯣꯔꯠ ꯇꯧꯗꯕꯤꯗ ꯉꯁꯤ ꯅꯥꯏꯟ ꯊꯥꯔꯇꯤꯗ ꯂꯩꯌꯦ ꯏꯖꯤꯞꯒ
ꯍꯣꯏ ꯍꯣꯏ ꯂꯩ ꯑꯗꯨ ꯀꯩꯅꯣꯗꯤ ꯑꯥꯔꯖꯦꯟꯇꯤꯅꯥꯗꯤ ꯃꯣꯏꯒꯤ ꯑꯦꯖꯤꯞꯤ ꯐꯖꯗꯦ ꯍꯥꯏꯗꯥꯏ
ꯌꯥꯝ ꯐꯖꯕꯗꯤ ꯑꯣꯏꯗꯕꯅꯦ ꯏꯖꯤꯞꯗꯤ
ꯑꯗꯨꯒꯤ ꯉꯝꯃꯅꯤ ꯍꯥꯏꯅꯩꯅꯦ
ꯐꯔꯦꯁꯦ ꯗꯥꯎꯗꯥꯎꯁꯨ ꯂꯩꯌꯦꯁꯦ
ꯑ ꯎꯝ ꯑꯗꯨꯗꯤ ꯆꯨꯝꯗꯤ ꯆꯨꯝꯕ ꯗꯥꯎꯁꯨ ꯂꯩꯌꯦꯕ ꯂꯩꯕꯗꯤ ꯑꯗꯣ ꯑꯣꯏꯔꯁꯨ ꯀꯩꯅꯣ ꯇꯧꯕ ꯃꯥꯂ ꯈꯪ ꯎꯝ ꯑꯁ ꯈꯪꯗꯦ ꯁꯤꯗꯤ ꯁꯤꯒꯗꯧ ꯃꯥꯟꯗꯦꯍꯦ ꯃꯣꯏꯗꯤ
ꯑꯗꯨꯕꯨ ꯐꯥꯏꯅꯥꯜꯗꯤ ꯀꯥꯔꯣꯏꯗ
ꯈꯪꯗꯦ ꯇꯤꯝ ꯃꯥ ꯀꯩꯅꯣ ꯇꯤꯝ ꯃꯣꯏ ꯇꯤꯝꯒ ꯀꯅꯥ ꯀꯅꯥꯒ ꯂꯩꯔꯤꯅꯣ ꯃꯥ ꯑ ꯉꯁꯤ ꯉꯝꯂꯗꯤꯀꯣ
ꯑꯥ
ꯑꯗꯣ ꯇꯤꯝ ꯀꯅꯥꯒ ꯁꯥꯟꯅꯗꯣꯏꯅꯣ ꯑꯃꯨꯛꯀ
ꯑ ꯀꯂꯝꯕ ꯌꯥꯒ ꯎꯝ ꯀꯂꯦꯝꯕꯤꯤꯌꯥꯒ ꯁ꯭ꯤꯖꯔꯂꯦꯟ ꯂꯑꯕ ꯍꯌꯦꯡ ꯑꯌꯨꯛꯀꯤ ꯑꯗꯨ ꯉꯝ ꯉꯝꯕ ꯇꯧꯗꯣꯏꯅꯤ
ꯑꯣ ꯑꯁ ꯈꯪꯗꯦꯗ ꯃꯦꯁꯤꯤꯁꯨ ꯈꯪꯗꯦ ꯒ꯭ꯌꯥꯟ ꯇꯥꯗ꯭ꯔ
ꯃꯥꯒꯤ ꯇꯤꯝꯗꯤ ꯗꯥꯎ ꯂꯩ ꯍꯥꯏꯁꯩ ꯌꯥꯝ ꯀꯟꯗꯕ ꯉꯥꯛꯇ ꯊꯦꯡꯅꯕꯅꯤꯅ ꯗꯗꯥꯥꯎ ꯂꯩꯌꯦꯕ
ꯎꯝ
ꯌꯦ ꯁꯤ ꯃꯁꯤꯗꯤ ꯉꯟꯕꯅꯤꯅꯦ ꯌꯦꯡꯉꯨꯅ ꯅꯥꯏꯟ ꯊꯥꯔꯇꯤꯗ ꯇꯦꯟ ꯑꯦꯂꯚꯦꯟ ꯑꯦꯂꯚꯦꯟ ꯊꯥꯔꯇꯤ ꯑꯗꯨꯋꯥꯏꯗ ꯂꯣꯏꯒꯅꯤꯅ
ꯍꯣꯏ ꯌꯦꯡꯊꯔꯛꯀꯥꯟꯗꯦ ꯌꯦꯡꯕ ꯇꯥꯕꯅꯤ
ꯎꯝ ꯎꯝ ꯎꯝ ꯎꯝ
ꯌꯥ ꯇꯗ꯭ꯔꯗ
ꯑꯃꯗ ꯍꯣꯁꯄꯤꯇꯥꯜ ꯆꯠꯄꯗꯣ ꯀꯃꯥꯏ ꯀꯃꯥꯏꯅ ꯇꯧꯏꯦ ꯍꯥꯏꯅꯣ
ꯆꯠꯇ꯭ꯔꯦ
ꯀꯩꯗꯧꯔꯦ
ꯃꯥ ꯅꯥꯕꯁꯨ ꯐꯈ꯭ꯔꯦ ꯃꯨꯒꯥ ꯆꯠꯂꯔꯒꯦ ꯍꯥꯏꯕ
ꯑꯁ
ꯑꯗꯨꯒꯤ ꯅꯥꯗ꯭ꯔ ꯉꯔꯥꯡꯅ ꯐꯈ꯭ꯔꯦ ꯍꯥꯏꯕ ꯉꯔꯥꯡꯅ ꯐꯕ ꯍꯧꯈ꯭ꯔꯦꯕ
ꯑꯩꯅ ꯆꯤꯡꯅꯕꯗꯤ ꯅꯨꯡꯁꯤꯠ ꯃꯥꯜꯂꯦꯕ
ꯑꯩꯈꯣꯏꯁꯨꯣ ꯅꯨꯡꯁꯤꯠ ꯔꯀꯥꯜꯅꯤꯅꯦꯕ ꯅꯣꯏꯗ ꯆꯥꯛ ꯌꯥꯝ ꯊꯦꯡꯅ ꯆꯥꯕ ꯑꯩꯅ ꯆꯥꯛ ꯏꯟꯁꯥꯡ ꯏꯪꯕ ꯆꯥꯕ꯭ꯔꯥ ꯑꯩ ꯍꯪꯕꯅꯦꯕ
ꯑꯥ
ꯑꯗꯣ ꯏꯪꯕꯒꯨꯝꯕ ꯀꯩꯅꯣ ꯇꯧꯕ ꯆꯥꯕꯒꯤ ꯇꯧꯒꯅꯨ ꯍꯥꯏꯕꯅꯦꯕ
ꯎꯝ ꯏꯪꯕ ꯈꯛꯇꯪ ꯅꯠꯇꯦ ꯆꯥꯛꯁꯦ ꯃꯇꯝ ꯆꯥꯅꯁꯨ ꯆꯥꯗꯕꯅꯤꯅ
ꯎꯝ
ꯑꯗꯨꯁꯨ ꯑꯣꯏꯕꯒꯤ
ꯒ꯭ꯌꯥꯟ ꯇ ꯑꯗꯨꯅ ꯑꯩꯅ ꯀꯩꯅꯣ ꯐꯖꯅ ꯀꯩꯅꯣ ꯌꯦꯡꯒꯦ ꯍꯥꯏꯔꯁꯨ ꯌꯦꯡꯉꯨ ꯍꯥꯏꯕꯅꯦ ꯑꯗꯨ ꯑꯣꯏꯔꯁꯨ ꯃꯥꯁꯦ ꯀꯩꯅꯣ ꯇꯧꯕꯅꯦ ꯅꯥꯕꯗꯣ ꯐꯥꯛꯇꯅ ꯀꯃꯥꯏꯅ ꯍꯥꯏꯔꯒ ꯌꯦꯡꯗꯣꯏꯅꯣ ꯅꯥꯁꯨ ꯅꯥꯗꯅ ꯃꯥ ꯑꯃꯨꯛ ꯍꯥꯏꯔꯛꯄ
ꯎꯝ
ꯑꯗꯨꯒꯤ ꯑꯩꯁꯨ ꯒ꯭ꯌꯥꯟ ꯇꯥꯗꯕ ꯑꯗꯨꯗꯤ ꯅꯪꯒꯤ ꯈꯨꯁꯤꯅꯦ ꯑꯩ ꯍꯥꯏꯈ꯭ꯔꯕꯅꯦ
ꯎꯝ
ꯅꯪꯒꯤ ꯍꯣꯠꯁꯤꯅꯦ ꯌꯦꯡꯒꯦꯔꯥ ꯌꯦꯡꯂꯡꯣꯏꯔꯥ ꯍꯥꯏꯕꯗꯤ ꯑꯩꯅ ꯍꯥꯏꯕ
ꯎꯝ
ꯌꯦꯡꯗꯤ ꯌꯦꯡꯕꯤꯕꯗꯣ ꯑꯩꯁꯨ ꯌꯦꯡꯗꯤ ꯌꯦꯡꯍꯟꯅꯤꯡꯕꯅꯦꯕ
ꯌꯦꯡꯕ ꯂꯥꯏꯔꯦꯅꯦ ꯑꯃꯨꯛ ꯌꯦꯡꯉꯗꯤ ꯄꯩꯁꯥꯕꯨꯗꯤ ꯆꯠꯀꯅꯤꯅꯦ ꯀꯔꯤꯝ ꯇꯧꯗ꯭ꯔꯁꯨ ꯑꯗꯨ ꯍꯤꯗꯥꯛ ꯀꯥꯞꯄꯣ ꯑꯗꯨ ꯑꯗꯨ ꯆꯥꯋꯣ ꯑꯃꯨꯛꯀ ꯍꯥꯏꯗꯤ ꯇ꯭ꯔꯁꯥꯡ ꯂꯑꯣ ꯇ꯭ꯔꯁꯥꯡ ꯂꯨꯔꯒ ꯀꯩꯅꯣ ꯑꯦ ꯑꯦ ꯁꯤꯖꯤ ꯑꯃꯨꯛ ꯂꯥꯛꯑꯣ ꯑꯗꯨꯝ ꯉꯥꯡꯅꯔꯛꯀꯅꯤ
ꯑꯗꯨꯅꯦ ꯉꯥꯡꯗ ꯉꯥꯡꯗꯣꯏꯅꯦꯗ ꯑꯗꯨꯕꯨꯗꯤ
ꯑꯠꯇ꯭ꯔ ꯆꯥꯡꯒꯂꯣ ꯃꯔꯒ ꯃꯥꯒꯤ ꯀꯇ ꯔꯔꯤꯖꯥ ꯔꯤꯖꯥꯎꯗꯣ ꯀꯝ ꯇꯧꯗ꯭ꯔꯗꯤ ꯔꯤꯖꯜꯠ ꯔꯤꯄꯣꯔꯠ ꯑꯗꯨ ꯅꯦꯒꯦꯇꯤꯚ ꯑꯣꯏꯔꯗꯤ ꯑꯃꯨꯛꯀ ꯑꯦ ꯁꯤ ꯖꯤ ꯑꯃꯨꯛ ꯂꯧ ꯍꯥꯏꯕꯅꯤ ꯃꯈꯟ ꯃꯈꯟ ꯑꯗꯨꯝ ꯇꯧꯗꯣꯏꯅꯤ ꯄꯩꯁꯥꯗꯤ ꯑꯗꯨꯝ ꯆꯪꯒꯅꯦꯕ
ꯎꯝ
ꯑꯩꯅꯗꯤ ꯈꯟꯕꯁꯤ ꯃꯥꯒꯤ ꯅꯥꯕꯁꯤ ꯀꯩꯅꯣ ꯃꯥꯜꯂꯦꯕ ꯃꯥꯒꯤ ꯅꯥꯕꯗꯨꯁꯨ ꯃꯐꯝ ꯑꯃꯈꯛꯇꯪ ꯅꯠꯇꯦ ꯍꯥꯏꯒꯗꯏꯅꯦ ꯍꯥꯏꯗꯤ ꯑꯃꯨꯛꯁꯨ ꯄꯥꯏꯔꯀꯥꯟꯗ ꯑꯃꯨꯛꯀ ꯂꯦꯡꯕ ꯑ ꯄꯥꯏꯕ ꯌꯦꯡꯉꯗ ꯅꯨꯡꯒꯨꯝꯕ ꯂꯩꯔꯗꯤ ꯃꯐꯝ ꯑꯃꯈꯛꯇꯪ ꯂꯦꯡꯗꯕꯤꯗ ꯂꯩꯒꯅꯤꯕ
ꯍꯣꯏ ꯑꯗꯨꯒꯨꯝꯕꯗꯤ ꯃꯥꯟꯕ ꯃꯥꯅ ꯇꯣꯉꯥꯟ ꯇꯣꯉꯥꯟꯅ ꯆꯦꯟꯕꯒꯤ ꯇꯥꯏꯞꯇ ꯂꯩꯌꯦ ꯍꯥꯏ ꯗ
ꯑꯥ ꯑꯗꯨꯅꯦ ꯆꯦꯟꯕ ꯇꯥꯕ ꯇꯧꯔꯗꯤ ꯅꯨꯡꯁꯤꯠꯅꯦꯕ
ꯎꯝ ꯑꯗꯨꯅ ꯅꯍꯥꯟꯗꯣ ꯀꯩꯅꯣꯗ ꯅꯨꯡꯗꯥꯡ ꯏꯃꯥ ꯍꯣꯏꯅ ꯍꯥꯏꯕꯒꯤ ꯀꯩꯅꯣꯗ ꯎꯝ ꯃꯥꯏꯄꯥꯛꯄꯤꯗꯣ ꯑꯗꯨꯒ ꯀꯩꯁꯤꯜꯒ ꯀꯩꯅꯣ ꯇꯧ ꯍꯥꯏꯕꯒꯤ ꯑꯃꯨꯛ ꯇꯧꯋꯦꯕ
ꯎꯝ
ꯑꯗꯨꯗ ꯇꯧꯕꯒꯤ ꯃꯥ ꯑꯗꯨꯗꯒꯤ ꯈꯔ ꯐꯔꯦ ꯍꯥꯏꯕꯅꯦꯕ
ꯑ ꯑꯗꯨꯗꯤ ꯅꯨꯡꯁꯤꯠꯅꯤꯗ ꯅꯣꯡ ꯑꯣꯏꯔꯗꯤ ꯑꯗꯨꯒꯨꯝꯕ ꯇꯩꯔꯁꯨ ꯊꯥꯎꯅ ꯇꯩꯔꯒ ꯑꯗꯨ ꯃꯅꯥ ꯃꯁꯤꯡꯁꯨ ꯄꯥꯏꯔꯁꯨ ꯑꯣꯏꯔꯣꯏꯗꯕꯅꯦꯕ
ꯍꯣꯏ ꯑꯗꯨꯅ ꯃꯥꯅ ꯈꯔ ꯐꯩꯌꯦ ꯍꯥꯏꯕ ꯑꯗꯨꯗꯒꯤ ꯑꯗꯨꯗꯤ ꯑꯃꯨꯛ ꯇꯧꯁꯤꯔꯥ ꯍꯥꯏꯕꯅꯦꯕ
ꯃꯥ ꯉꯁꯤ ꯀꯩꯗꯧꯔꯒ ꯂꯩꯕ꯭ꯔꯣ
ꯍꯥꯥ
ꯃꯥꯗꯤ ꯉꯁꯤ ꯀꯩꯗꯧꯔꯒ ꯂꯩꯕ꯭ꯔꯣ
ꯈꯥꯎꯗꯦ ꯀꯥꯏꯁꯨ ꯇꯥꯎꯗꯦꯗ
ꯉꯁꯤ ꯀꯩꯅꯣꯅꯤꯅ ꯏꯃꯥ ꯀꯩꯊꯦꯜꯅ ꯐꯖꯅ ꯗꯅꯥ ꯐꯝꯃꯒ ꯂꯩꯔꯤꯅꯦ
ꯑꯣ ꯑꯗꯨ ꯇꯧꯋꯦ ꯍꯥꯏ
ꯃꯤꯛꯁ ꯅꯠꯇ꯭ꯔꯣ ꯇ꯭ꯔꯥꯕꯜꯁꯨ ꯃꯤꯇꯩꯁꯨ ꯅꯠꯇ꯭ꯔꯣ
ꯈꯪꯗꯦ ꯅꯆꯥꯗ ꯇꯣꯡꯈ꯭ꯔꯕꯣ
ꯇꯨꯡꯗꯤ
ꯇꯨꯝꯍꯟꯕꯗꯨ ꯇꯨꯝꯗꯕꯤꯗ ꯂꯩꯔꯤꯗ ꯃꯈꯣꯏꯗ ꯊꯣꯛꯔꯕ ꯑꯩꯅ ꯐꯨꯕꯅꯤꯕ
ꯌꯥꯝ ꯅꯣꯛꯅꯤꯡꯕ ꯍꯧꯖꯤꯛꯀꯥꯟꯗꯤ ꯌꯥꯝ ꯆꯥꯎꯔꯝꯒꯅꯤꯅꯦ ꯇꯥꯄ꯭ꯔꯣ ꯇꯄ꯭ꯔꯣ